ꯇ
ꯍꯂꯣ
ꯍꯣꯏ ꯍꯣꯏ ꯇꯥꯏꯌꯦ
ꯑꯣ ꯅꯨꯉꯥꯏꯔꯤꯕꯣ
ꯍꯣꯏ ꯌꯥꯝ ꯅꯨꯡꯉꯥꯏꯅꯤ ꯍꯧꯖꯤꯛꯀꯥꯟꯖꯦ ꯀ꯭ꯔꯤ ꯀ꯭ꯔꯤ ꯇꯧꯔꯤꯕ꯭ꯔꯣ ꯅꯈꯣꯏꯗꯤ
ꯈꯣꯏꯖꯨ ꯗꯨꯝ ꯆꯥꯔꯦ ꯇꯨꯃꯦ ꯑꯗꯨꯝ ꯇꯧꯔꯒ ꯂꯩꯗ
ꯌꯥꯝ ꯐꯥꯏꯅꯦ ꯑꯗꯨꯗꯤ ꯌꯥꯝ ꯐꯥꯏꯅꯤ ꯑꯩꯗꯤ ꯆꯥꯗ꯭ꯔꯤꯗ ꯍꯥꯏꯕꯗꯤ ꯊꯦꯡꯅ ꯍꯧꯒꯠꯄꯅꯤꯅꯀꯣ ꯑꯩ ꯋꯥꯆꯞ ꯇꯧꯔꯒ ꯑꯥ ꯑꯗꯨꯒ ꯇꯧꯔꯒ ꯁꯨꯃꯥꯏ ꯇꯧꯏꯕ
ꯉꯔꯥꯡ ꯕꯣ ꯌꯦꯡꯕ꯭ꯔꯣ
ꯌꯦꯡꯉꯤ ꯍꯣꯏ
ꯑ ꯋꯥꯜꯛꯞꯇ ꯀꯩ ꯇꯤꯝꯅꯣꯅꯦ ꯅꯪꯒꯤ
ꯑꯩꯒꯤꯗꯤ
ꯇꯥꯏ ꯇꯥꯏ ꯀꯩ ꯇꯤꯝꯅꯦꯕ
ꯅꯪ ꯃꯐꯥ ꯑꯃꯗ ꯆꯠꯂꯣ ꯑꯗꯨ ꯅꯗꯗꯤ ꯌꯥꯔꯣꯏ ꯍꯥꯏꯕꯗꯤ ꯈꯣꯟ ꯇꯥꯏꯌꯦꯕꯀꯣ
ꯑꯣ ꯑꯣ
ꯑꯗꯨ ꯃꯐꯝ ꯑꯃꯗ ꯆꯠꯂꯣ
ꯑꯥ ꯑꯥ ꯇꯥꯔꯦ ꯍꯧꯖꯤꯛꯇꯤ
ꯍꯣꯏ ꯍꯣꯏ ꯍꯣꯏ ꯑꯗꯣ ꯑꯩꯒꯤꯗꯤ ꯀ꯭ꯔꯤ ꯍꯥꯏꯁꯤꯔꯥ ꯂꯩ ꯂꯩꯇꯦꯗ ꯌꯦꯡꯉꯤ ꯑꯗꯨꯕꯨ ꯄꯣꯔꯇꯨꯒꯜ ꯀꯣ
ꯑꯥ
ꯄꯣꯔꯇꯨꯒꯜꯒ ꯍꯣꯏ ꯖꯄꯥꯟꯖꯨ ꯑꯩꯅ ꯌꯥꯝ ꯄꯥꯝꯃꯨꯕꯅꯦ ꯑꯗꯨꯕꯨ ꯖꯄꯥꯟꯁꯦ ꯑꯃꯨꯛꯀ ꯃꯈꯣꯏꯒꯤ ꯑꯃꯨꯛꯀ ꯌꯥꯗꯦꯕꯀꯣ ꯑꯗꯨ ꯍꯧꯖꯤꯛꯇꯤ ꯑꯩ ꯄꯣꯔꯇꯨꯒꯜꯒꯤ ꯉꯥꯏꯔꯤꯕꯅꯤ
ꯑꯥ
ꯅꯪꯒꯤ ꯗꯤ
ꯃꯥꯅꯩꯅꯦ ꯑꯗꯨꯗꯤ
ꯍꯣꯏ ꯑꯩꯖꯨ ꯑꯩ ꯌꯥꯝ ꯄꯥꯝꯃꯨꯑꯦ ꯃꯈꯣꯏ ꯍꯥꯏ ꯄꯥꯝꯃꯨ ꯍꯥꯏꯕ ꯍꯥꯏꯕꯗꯤ ꯃꯈꯣꯏꯒꯤ ꯁꯅꯥꯕꯗꯀꯣ
ꯎꯝ
ꯃꯈꯣꯏꯁꯤ ꯀꯣꯄꯔꯦꯁꯟ ꯌꯥꯝ ꯂꯩꯌꯦꯕ ꯁꯅꯥꯕ ꯃꯇꯝꯗ ꯎꯏꯌꯦꯕ
ꯍꯣꯏ ꯍꯣꯏ ꯃꯤꯁꯄꯤꯔꯤ ꯂꯩꯔꯒꯀꯣ
ꯍꯣꯏ ꯍꯣꯏ ꯂꯩꯌꯦ ꯑꯗꯨꯒꯤꯅꯤ ꯑꯗꯨꯒ ꯔꯣꯅꯥꯜꯗꯣꯁꯨ ꯂꯩꯌꯦ ꯑꯗꯨꯒ ꯃꯈꯣꯏꯒꯤ ꯄ꯭ꯂꯦꯖꯨ ꯍꯥꯏꯕꯗꯤ ꯑ ꯅꯍꯥꯟꯁꯨ ꯃꯈꯣꯏꯒꯤ ꯀ꯭ꯔꯤꯒꯤ ꯒꯦꯝꯗꯔ ꯃꯈꯣꯏꯅ ꯆꯦꯝꯄꯤꯌꯟ ꯂꯧꯈ꯭ꯔꯕ ꯀꯣ ꯑꯗꯨ ꯀꯥꯗꯃꯤꯛ ꯃꯗꯨꯗꯨ ꯂꯥꯜꯂꯤꯀꯥ ꯅꯠꯇꯦ ꯑꯗꯨꯒ ꯀꯔꯤ ꯀꯔꯤꯔꯥ
ꯑ ꯌꯨ ꯑꯦꯞ ꯑꯦ
ꯌꯨ ꯑꯦꯐꯂ ꯑꯗꯨꯒ
ꯑꯗꯨ ꯃꯣꯏꯅ ꯂꯧꯈꯕ
ꯍꯣꯏ ꯍꯣꯏ ꯍꯣꯏ ꯑꯗꯨꯒꯤꯅꯦ ꯗꯣ ꯌꯥꯝ ꯄꯥꯝꯃꯨꯏꯕꯀꯣ ꯑꯗꯨꯒꯤꯅꯤ ꯑꯇꯣꯞꯗꯤ ꯌꯦꯡꯗꯦꯗ ꯑꯩ ꯃꯈꯣꯏꯒꯤ ꯄꯨꯡꯖꯦ ꯇꯨꯝꯕ ꯃꯇꯝꯗ ꯑꯃꯨꯛꯀ ꯂꯥꯛꯄꯀꯣ
ꯍꯣꯏ
ꯑꯗꯨ ꯍꯥꯏꯕꯗꯤ ꯃꯈꯣꯏ ꯍꯧꯖꯤꯛ ꯑꯩꯈꯣꯏ ꯅꯤꯅ ꯍꯥꯏꯕꯒꯤ ꯇꯤꯝꯗꯣ ꯑꯃꯨꯛꯀ ꯂꯥꯛꯑꯗꯤ ꯇꯨꯝꯗꯅ ꯌꯦꯡꯒꯦ ꯍꯥꯏꯕ ꯑꯩꯗꯣ ꯈꯜꯂꯤꯕꯅꯤ ꯍꯥꯏꯕꯗꯤ ꯍꯧꯖꯤꯛꯁꯤ ꯌꯥꯝ ꯐꯒꯅꯤꯕ ꯍꯥꯏꯕꯗꯤ ꯌꯦꯡꯕ ꯌꯥꯝ ꯅꯨꯡꯉꯥꯏꯒꯅꯤꯕꯀꯣ ꯍꯣꯏ ꯋꯥꯔꯜ ꯀꯞ ꯍꯥꯏꯕꯗꯤ ꯑꯥ ꯔꯥꯎꯟ ꯊꯥꯔꯇꯤ ꯇꯨ ꯌꯥꯎꯈ꯭ꯔꯦꯕ ꯑꯗꯨꯒꯤꯅꯦ
ꯎꯝ ꯍꯧꯖꯤꯛ ꯍꯧꯖꯤꯛꯇꯤ ꯇꯤꯝ ꯈꯔ ꯀꯟꯗꯕꯗꯤ ꯂꯩꯍꯧꯔꯦꯕ
ꯍꯣꯏ ꯍꯣꯏ ꯍꯣꯏ
ꯑꯀꯟꯕ ꯀꯅꯥ ꯊꯦꯡꯅꯔꯛꯑꯕꯅꯤꯅꯀꯣ
ꯅꯨꯡꯉꯥꯏꯒꯅꯤ ꯌꯦꯡꯉꯨꯀꯣ
ꯎꯝ ꯉꯔꯥꯡ ꯐ꯭ꯔꯥꯡꯗꯨꯁꯨ ꯅꯨꯡꯉꯥꯏ
ꯉꯔꯥꯡꯂꯣ
ꯍꯣꯏ ꯐ꯭ꯔꯥꯟꯁ ꯃꯣꯏꯈꯨꯁꯅꯥꯗꯣ ꯀ꯭ꯋꯥꯂꯤꯇꯤ ꯂꯩꯕꯀꯣ
ꯑꯣ ꯑꯣ ꯃꯈꯣꯏ ꯉꯝꯃꯤꯀꯣ
ꯎꯝ ꯒꯣ
ꯃꯣꯏ ꯐ꯭ꯔꯥꯟꯁ ꯁꯨ ꯀꯔꯤ ꯍꯥꯏꯁꯤꯔ ꯃꯈꯣꯏꯁꯤ ꯇꯤꯝꯗꯣ ꯌꯥꯝ ꯐꯖꯕ ꯇꯤꯝꯅꯤ ꯅꯦꯍꯦ
ꯃꯣꯏꯗꯤ ꯁ꯭ꯇꯥ ꯉꯥꯇ ꯉꯥꯏꯕꯀꯣ ꯄ꯭ꯂꯦꯌꯔꯗꯣ
ꯍꯣꯏ ꯍꯣꯏ ꯑꯗꯨꯒꯤꯅꯤ ꯀ꯭ꯂꯕ ꯑꯆꯧ ꯑꯆꯧꯕ ꯑꯗꯨꯅꯤ ꯑꯗꯨꯒꯤꯅꯤ ꯃꯈꯣꯏꯒꯤ ꯁꯅꯕꯁꯤꯡꯗꯨ ꯂꯣꯏꯅꯃꯛ ꯀ꯭ꯂꯕ ꯑꯆꯧ ꯑꯆꯧꯕꯗ ꯌꯥꯎꯕꯁꯤꯡꯅꯤ ꯅꯦꯍꯦ
ꯍꯣꯏ ꯆꯝꯄꯤꯌꯟ ꯂꯤꯒ ꯂꯧꯕ ꯑꯗꯨ ꯁꯤꯡꯅꯦꯕ
ꯗꯨꯅꯤ ꯄꯦꯔꯤꯁ ꯁꯦꯟ ꯖꯔꯃꯟꯒꯨꯝꯕ ꯔꯦꯜ ꯃꯦꯗ꯭ꯔꯤꯛꯀꯨꯝꯕ ꯕꯁꯁꯤꯂꯨꯅꯒꯨꯝꯕꯖꯤꯡꯗ ꯂꯣꯏꯅ ꯂꯩꯕ ꯁꯤꯡꯅꯤ ꯅꯦꯍꯦ
ꯍꯣꯏ ꯄꯨꯂꯞ ꯃꯤꯛꯁꯅꯦ ꯃꯣꯏ
ꯍꯣ ꯍꯣꯏ ꯑꯗꯨꯒꯤꯅꯤ ꯑꯩꯖꯨ ꯈꯜꯂꯤꯕꯅꯤ ꯍꯧꯖꯤꯛ ꯁꯅꯕꯁꯤꯡꯗꯨ ꯐ꯭ꯔꯥꯟꯁꯂꯥ ꯑꯗꯨꯒ ꯅ ꯄꯣꯔꯇꯨꯒꯜꯂ ꯑꯗꯨꯒ ꯑꯥꯔꯖꯦꯟꯇꯤꯅ ꯅꯥ ꯃꯗꯨꯒꯤ ꯑꯍꯨꯝꯗ ꯂꯧꯒꯅꯤ ꯍꯥꯏꯅ ꯈꯜꯂꯤꯕꯅꯤ
ꯑꯔꯖꯦꯟꯇꯤꯅꯥꯖꯨ ꯁꯅꯥꯕ ꯀꯣ ꯕꯣꯜꯗꯣ
ꯍꯣꯏ
ꯄꯨꯂꯞ ꯃꯤꯁꯤꯕꯨ ꯄꯨꯂꯞ ꯁꯄꯣꯔꯠ ꯇꯧꯁꯟꯅꯕ ꯃꯣꯏ ꯆꯦꯜꯂꯒ
ꯑꯗꯨꯅꯤ ꯑꯗꯨ ꯃꯥꯕꯨ ꯒꯣꯜꯁꯤ ꯆꯟꯒꯅꯨ ꯆꯅꯨ ꯍꯥꯏꯅꯀꯣ ꯃꯈꯣꯏꯅ ꯄꯥꯁ ꯄꯤꯕ ꯑꯗꯨꯒꯤꯅꯤ ꯈꯪꯗꯦ ꯃꯥꯅ ꯒꯣꯜꯗꯟ ꯕꯨꯗꯨ ꯂꯧꯒꯗ꯭ꯔꯥ ꯑꯗꯨꯒ ꯀꯅꯥꯅ ꯂꯧꯒꯗ꯭ꯔꯥ ꯈꯪꯗꯦꯀꯣ ꯂꯧ
ꯕꯥꯞ ꯕꯥꯄꯦ ꯕꯥꯄꯦꯒ ꯃꯉꯣꯟꯗ ꯂꯩꯔꯦ
ꯃꯈꯣꯏ ꯑꯅꯤꯁꯤꯀꯣ
ꯍꯣꯏ ꯇꯔꯨꯛ ꯇ꯭ꯔꯨꯛ ꯌꯧꯔꯕꯅꯦ
ꯑꯗꯨꯒ ꯍꯧꯖꯤꯛ ꯍꯧꯖꯤꯛ ꯑꯃꯨꯛꯀ ꯃꯦꯁꯤꯅ ꯑꯃꯨꯛꯀ ꯒꯣꯜ ꯆꯠꯂꯗꯤ ꯑꯅꯤ ꯑꯍꯨꯝ ꯆꯜꯗꯤ ꯃꯥ ꯋꯥꯡꯈꯠꯀꯅꯤ ꯑꯗꯨꯒ ꯅꯠꯇ꯭ꯔꯒꯅ ꯈꯪꯗꯦ ꯇꯔꯨꯛ ꯇꯔꯨꯛꯗꯤ ꯃꯈꯣꯏꯅ ꯌꯥꯔꯔꯣꯏꯕ ꯍꯥꯏꯕꯗꯤ ꯒꯨꯗꯦꯟ ꯕꯨꯗꯤ ꯑꯃꯈꯛꯇ ꯄꯤꯒꯗꯧꯕꯅꯦꯕꯀꯣ
ꯍꯣ ꯍꯣꯏ ꯐꯥꯏꯅꯦꯜ ꯌꯧꯔꯛꯄꯗ ꯈꯪꯂꯛꯑꯅꯤ
ꯍꯣꯏ ꯍꯣꯏ ꯑꯗꯨꯒ ꯍꯧꯖꯤꯛ ꯔꯣꯅꯥꯜꯗꯣꯗꯣ ꯊꯥꯖꯗ꯭ꯔꯦꯗ
ꯎꯝ ꯔꯣꯅꯥꯜꯗꯣꯗꯤ ꯑꯍꯟ ꯑꯣꯏꯈ꯭ꯔꯦꯍꯦ
ꯍꯣꯏ
ꯃꯥꯅ ꯃꯁꯥ ꯁꯦꯝꯕꯒꯤꯀꯣ ꯐꯤꯠꯅꯦꯁ ꯂꯩꯕꯒꯤ ꯑꯗꯨꯝ ꯁꯥꯅꯕ ꯋꯥꯅꯦ ꯃꯥꯗꯤ ꯐꯣꯔꯇꯤ ꯋꯥꯟ ꯌꯧꯔꯤꯖꯤꯗꯤ
ꯃꯥꯗꯨ ꯀꯔꯤ ꯍꯥꯏꯁꯤꯔꯥ ꯃꯤꯁꯤꯡꯒꯤꯗꯃꯛꯇ ꯀꯣ ꯁꯅꯕ ꯃꯥꯜꯂꯦ ꯍꯥꯏꯕꯗꯤ ꯃꯁꯥꯁꯨ ꯉꯝꯗ꯭ꯔꯦ ꯑꯗꯨꯒ ꯃꯥꯒꯤ ꯅꯍꯥꯟ ꯁꯅꯥꯕꯒꯤ ꯀꯔꯤ ꯍꯥꯏꯁꯤꯔ ꯃꯍꯥꯟꯁꯅꯥꯕꯒꯤ ꯀꯤ ꯇꯥꯏꯕꯗꯨ ꯌꯥꯗ꯭ꯔꯦꯕ ꯍꯧꯖꯤꯛꯀꯥꯟꯖꯦ
ꯎꯝ
ꯌꯥꯝ ꯈꯦꯠꯅꯈ꯭ꯔꯦꯕꯀꯣ
ꯍꯣꯏ
ꯇꯨ ꯊꯥꯎꯖꯟ ꯇꯦꯟꯒꯨꯝꯕꯗꯤ ꯑꯩ ꯃꯥꯁꯦ ꯌꯥꯝ ꯁꯅꯥꯏꯅꯦꯍꯦ
ꯎꯝ ꯇꯨ ꯊꯥꯎꯖꯟ ꯑꯩꯠꯇꯗꯤ ꯄꯨꯔꯥ ꯃꯥꯅꯅꯦꯕ ꯄꯨꯂꯞ ꯂꯧꯈꯤꯕꯗꯣ ꯒꯣꯜꯗꯟ ꯕ꯭ꯂꯨꯠꯅꯦ ꯌꯪꯒꯁ ꯄ꯭ꯂꯦꯌꯔꯅꯦ
ꯑꯗꯨꯅꯤ ꯑꯗꯨꯅꯤ ꯍꯧꯕꯣ ꯍꯧꯖꯤꯛꯄꯨ ꯍꯧꯖꯤꯛꯇꯤ ꯌꯥꯗ꯭ꯔꯦꯕ ꯃꯥꯗꯣ ꯑꯗꯨꯕꯨ ꯃꯥꯗꯤ ꯌꯥꯝ ꯗꯤꯁꯤꯄ꯭ꯂꯤꯟ ꯂꯩꯕ ꯃꯤꯅꯤꯀꯣ ꯑꯗꯨꯒꯤ
ꯇꯥꯕ꯭ꯔꯣ
ꯃꯤ ꯌꯥꯝ ꯂꯩꯕ
ꯍꯥꯏꯕꯗꯤ ꯃꯥꯗꯤ ꯍꯥꯏꯕꯗꯤ ꯀꯔꯤ ꯍꯥꯏꯁꯤꯔꯥ ꯃꯥꯅ ꯑꯩ ꯁꯞꯄꯣꯠ ꯇꯧꯕ ꯍꯥꯏꯕꯁꯤ ꯃꯥꯁꯤ ꯌꯥꯝ ꯗꯤꯁꯤꯄ꯭ꯂꯤꯟ ꯂꯩꯕꯅꯤ ꯑꯗꯨꯒ ꯃꯥꯁꯦ ꯃꯥꯒꯤ ꯑ ꯀꯔꯤ ꯍꯥꯏꯁꯤꯔ ꯇꯦꯠꯇꯨꯒꯨꯝꯕꯗꯨꯁꯨ ꯂꯩꯇꯦꯀꯣ ꯃꯥꯖꯦ ꯑꯃꯈꯛꯇꯁꯨ ꯂꯩꯇꯦ ꯑꯗꯨ ꯑꯗꯨꯒꯤꯅꯤꯕ ꯃꯥꯁꯦ ꯌꯥꯝꯅ ꯇꯁꯦꯡꯅ ꯑ ꯄ꯭ꯂꯦꯌꯔ ꯑꯣꯏꯕꯗꯣ
ꯑꯥ
ꯗꯨꯒꯤꯅꯤꯕ ꯗꯨ ꯅꯠꯇꯗꯤ ꯍꯣꯏ ꯑꯇꯣꯞꯄꯁꯤꯡꯁꯨ ꯌꯥꯝ ꯐꯥꯑꯦ ꯑꯗꯨꯕꯨ
ꯀꯤꯛ ꯃꯥꯒ ꯁꯥꯟꯅꯃꯤꯟꯅꯕꯁꯤꯡꯗꯤ ꯄꯨꯔꯥ ꯔꯤꯇꯥꯏꯔ ꯆꯠꯈ꯭ꯔꯦꯕ
ꯍꯣꯏ ꯍꯣꯏ ꯑꯗꯨꯅꯤ
ꯄꯌꯥꯅꯦ ꯇꯣꯅꯤ ꯀ꯭ꯔꯣꯅꯦ ꯑꯃ ꯑꯗꯨ ꯆꯠꯈ꯭ꯔꯦ ꯑꯗꯨ ꯃꯥꯗꯤ ꯗꯤꯁꯤꯄ꯭ꯂꯤꯟ ꯃꯥꯒꯤ ꯕꯣꯗꯤ ꯁꯦꯝꯃꯒꯤꯀꯣ ꯐꯤꯠꯅꯦꯁ ꯂꯩꯕꯒꯤ ꯍꯨꯖꯤꯛꯐꯥꯎ ꯁꯥ ꯌꯥꯔꯤꯅꯦꯕ
ꯎꯝ ꯍꯣꯏ ꯆꯥꯗꯦ ꯑꯗꯨꯒꯤꯅꯤ ꯃꯥꯒꯤ ꯍꯛꯆꯥꯡꯁꯦ ꯌꯥꯝ ꯐꯥꯕꯁꯦ ꯍꯧꯖꯤꯛꯐꯥꯎ
ꯎꯝ
ꯑꯗꯨꯒꯤꯅꯤ ꯍꯛꯆꯥꯡ ꯌꯥꯝ ꯐꯥꯕꯗꯨ ꯍꯥꯏꯕꯗꯤ ꯑꯣ ꯇꯨꯅꯤ ꯀ꯭ꯔꯣꯁꯀꯨꯝꯕ ꯖꯔꯃꯅꯤꯒꯨꯝꯕꯀꯣ ꯑꯗꯨꯒ ꯄꯦꯄꯦꯒꯨꯝꯕ ꯄꯦꯄꯦꯒ ꯃ ꯃꯗꯨ ꯑꯅꯤ ꯆꯪꯉꯥꯡꯗꯤ ꯌꯥꯝ ꯅꯨꯡꯉꯥꯏꯒꯅꯤꯕ ꯄꯦꯄꯦꯁꯨ ꯑꯩꯁ ꯃꯣꯏ ꯁꯥꯟꯅꯕꯁꯦ ꯌꯥꯝ ꯅꯨꯡꯉꯥꯏꯌꯦꯕ ꯎꯕꯗꯀꯣ ꯑꯗꯣ ꯃꯥꯁꯦ ꯔꯤꯇꯥꯌꯔꯠ ꯆꯠ
ꯐꯨꯜ ꯁꯄꯣꯔꯠꯅꯦꯕ ꯔꯣꯅꯥꯜꯗꯣꯕꯨ
ꯍꯣꯏ ꯍꯣꯏ ꯑꯗꯨꯒꯤꯅꯦ ꯑꯗꯨꯒ ꯄꯣꯔꯇꯨꯒꯜꯒꯤꯁꯨ ꯑꯃ ꯑꯅꯤ ꯍꯨꯝ ꯔꯤꯇꯥꯌꯔ ꯇꯧꯈ꯭ꯔꯦ ꯑꯗꯨꯒꯤꯅꯤꯕ ꯃꯥꯒꯤ ꯃꯥꯅ ꯃꯥꯅ ꯃꯥꯒꯤ ꯂꯦꯚꯦꯜꯗ ꯁ꯭ꯅꯥꯒꯗꯕ ꯃꯤꯁꯤꯡꯁꯦ ꯂꯣꯏꯅ ꯃꯛ ꯔꯤꯇꯥꯌꯔ ꯇꯧꯈ꯭ꯔꯦꯕꯀꯣ ꯑꯗꯨꯒꯤꯅꯤ ꯃꯥꯅ ꯀꯔꯤ ꯍꯥꯏꯁꯤꯔꯦ ꯃꯊꯟꯗ ꯍꯧꯖꯤꯛ ꯍꯧꯖꯤꯛ ꯑꯅꯧ ꯑꯅꯧꯕ ꯍꯣꯏ ꯁ꯭ꯅꯥꯕꯁꯤꯡꯗꯤ ꯂꯥꯛꯏ ꯑꯗꯨꯕꯨ ꯃꯥꯒ ꯃꯥꯒ ꯈꯔ ꯈꯔ ꯈꯦꯠꯅꯥꯏꯌꯦꯕ ꯇꯥꯕ꯭ꯔꯣ
ꯇꯥꯏ ꯇꯥꯏ
ꯍꯣꯏ ꯑꯗꯨꯒꯤꯅꯦꯕ ꯍꯥꯏꯕꯗꯤ ꯍꯣꯏ ꯐꯨꯠꯕꯣꯜꯗꯤ ꯐꯨꯠꯕꯣꯜꯅꯤꯅ ꯑꯗꯨ ꯄꯤꯊ꯭ꯔꯤꯕꯤꯗ ꯈ꯭ꯋꯥꯏꯗꯒꯤ ꯗꯤꯁꯤꯄ꯭ꯂꯤꯟ ꯂꯩꯕꯗꯤ ꯐꯨꯠꯕꯣꯜꯅꯤ ꯁ꯭ꯄꯣꯔꯠꯁꯅꯦ ꯍꯥꯏꯕꯀꯣ ꯁ꯭ꯄꯣꯔꯠꯁꯅꯦ ꯎꯝ ꯑꯗꯨꯕꯨ ꯍꯧꯖꯤꯛꯀꯥꯟꯁꯤ ꯀꯔꯤ ꯀꯔꯤ ꯊꯕꯛ ꯇꯧꯔꯤꯔꯣ ꯑꯗꯨꯒ ꯂꯩꯔꯤꯛ ꯇꯧꯕ ꯇꯝꯕ ꯑꯗꯨ ꯀꯔꯤ ꯀꯔꯤ ꯇꯧꯔꯤꯕ꯭ꯔꯣ ꯍꯧꯖꯤꯛꯁꯤ
ꯑꯩꯔꯣ
ꯍꯣꯏ
ꯀꯣꯂꯦꯖ ꯆꯂꯤ ꯑꯗꯨꯒ ꯕꯣꯜ ꯁꯥꯟꯅꯩ
ꯑꯁ ꯌꯥꯝ ꯅꯨꯡꯉꯥꯏꯅꯦ ꯕꯣꯜ ꯁꯥꯟꯅꯕ ꯐꯪꯉꯗꯤ ꯑꯩ ꯁꯥꯟꯅꯅꯤꯡꯕꯅꯦ ꯑꯗꯨꯕꯨ ꯃꯇꯝ ꯂꯩꯇꯕꯀꯣ ꯑꯩꯒꯤꯗꯤ ꯃꯇꯝ ꯂꯩ ꯍꯧꯖꯤꯛꯇꯤ ꯊꯕꯛ ꯇꯧꯗ꯭ꯔꯤꯗ
ꯑꯥꯎ
ꯍꯥꯏꯕꯗꯤ ꯑꯩꯒꯤ ꯑꯩꯁꯨ ꯑꯥ ꯂꯥꯁ ꯃꯟꯠ ꯈꯛꯇ ꯑꯩꯒꯤ ꯀ꯭ꯂꯥꯁ ꯂꯣꯏꯕꯀꯣ ꯌꯨꯅꯤꯚꯔꯁꯤꯇꯤꯒꯤ ꯑꯗꯨ ꯍꯧꯖꯤꯛꯁꯤ ꯑ ꯌꯨꯝꯗ ꯂꯩꯔꯒ ꯊꯕꯛ ꯇꯧ ꯇꯧꯗꯦꯗ ꯇꯧꯒꯦ ꯍꯥꯏꯅ ꯈꯟꯒꯅꯤ ꯑꯗꯨꯕꯨ ꯍꯧꯖꯤꯛꯁꯦ ꯀꯔꯤ ꯍꯥꯏꯁꯦꯔꯥ ꯑꯥ ꯊꯕꯛꯁꯨ ꯐꯪ ꯐꯪꯗꯕꯀꯣ ꯑꯗꯨ ꯑꯗꯨꯒꯤꯗꯃꯛ ꯌꯨꯝꯗ ꯂꯩꯌꯦ ꯍꯧꯖꯤꯛꯇꯤ ꯑꯩꯒꯤ ꯔꯤꯖꯜꯇꯨ ꯉꯥꯏꯔꯤꯕꯅꯦꯕꯀꯣ ꯑꯗꯨ ꯊꯣꯔꯛꯄ ꯃꯇꯝꯗ ꯈꯪꯒꯅꯤ ꯄꯥꯁ ꯇꯧꯕ꯭ꯔꯥ ꯑꯗꯨꯒ ꯇꯧꯗꯕ꯭ꯔꯥ ꯀꯣ ꯑꯗꯨ ꯑꯗꯨꯅꯤ ꯅꯨꯄꯤꯗꯤ ꯊꯤꯔꯕ꯭ꯔꯣ ꯅꯪꯖꯦ
ꯊꯤꯗ꯭ꯔꯤꯗ
ꯏꯁ ꯊꯤꯒꯅꯨ ꯍꯦ ꯍꯧꯖꯤꯛꯀꯥꯟꯖꯦ
ꯅꯨꯄꯤ ꯊꯤꯕꯁꯤꯡꯖꯦ ꯀꯣꯛ ꯉꯥꯎꯏ ꯍꯥꯏꯅ ꯄꯥꯎ ꯇꯥꯏꯌꯦꯕ
ꯎꯝ
ꯊꯕꯛꯀ ꯇꯧꯔꯒ ꯅꯨꯡꯉꯥꯏꯅ ꯇꯧ ꯂꯩ ꯂꯩꯔꯒ ꯌꯥꯗ꯭ꯔꯀꯥꯟꯗ ꯑꯃꯨꯛꯀ ꯂꯨꯍꯣꯡꯒꯗꯕ
ꯎꯝ ꯑꯗꯨꯅꯤ ꯑꯗꯨꯅꯤ ꯑꯩꯈꯣꯏꯒꯤ ꯅꯨꯄꯥꯁꯤꯡꯒꯤ ꯀꯔꯤ ꯍꯥꯏꯁꯤꯔ ꯅꯨꯄꯥꯁꯤꯡꯒꯤ ꯑꯄꯥꯝꯕꯗꯣ ꯑꯗꯨꯅꯦꯕꯀꯣ ꯍꯧꯖꯤꯛ ꯍꯥꯏꯕꯗꯤ ꯍꯧꯖꯤꯛꯀꯥꯟꯖꯦ ꯂꯩꯁꯥꯕꯤ ꯂꯩꯔꯦ ꯑꯗꯨ ꯅꯨꯄꯥ ꯂꯩꯔꯦ ꯑꯗꯨ ꯑꯗꯗ ꯂꯥꯏꯔꯤꯛ ꯇꯝꯃꯨ ꯍꯥꯏꯅ ꯆꯠꯄꯀꯣ ꯑꯗꯨ ꯆꯠꯄ ꯃꯇꯝꯗ ꯃꯈꯣꯏꯅ ꯅꯨꯡꯉꯥꯏꯅ ꯂꯩꯔꯒ ꯑꯃꯨꯛꯀ ꯆꯦꯟꯒ꯭ꯔꯦꯕꯀꯣ ꯑꯗꯨꯒ ꯆꯦꯜꯔꯒ ꯑꯃꯨꯛꯀ ꯌꯨꯝꯗ ꯍꯜꯂꯛꯑꯦ ꯑꯗꯨꯒ ꯌꯨꯝꯗ ꯍꯜꯂꯛꯄ ꯃꯇꯝꯗ ꯑꯥ ꯃꯆꯥꯕꯨ ꯑꯗꯨꯒ ꯃꯥ ꯃꯥꯒꯤ ꯃꯌꯨꯝꯕꯨ ꯀꯔꯝ ꯃꯥꯏꯅ ꯌꯣꯛꯀꯗ꯭ꯔꯥ ꯀꯣ ꯍꯥꯏꯕꯅꯤꯕ ꯑꯗꯨꯒꯤꯅꯤ ꯇꯥꯕ꯭ꯔꯣ
ꯇꯥꯏ ꯇꯥꯏ
ꯑꯥ ꯑꯗꯨꯒꯤꯅꯦꯕ ꯑꯗꯨ ꯍꯧꯖꯤꯛꯀꯥꯟꯁꯤ ꯑꯩꯁꯨ ꯅꯨꯄꯤ ꯊꯤꯗ꯭ꯔꯤ ꯍꯥꯏꯕꯗꯤ ꯊꯤꯅꯤꯡꯗꯕꯀꯣ
ꯑꯥ
ꯄꯥꯝꯗꯦꯕ ꯍꯧꯖꯤꯛꯁꯤ ꯍꯥꯏꯕꯗꯤ ꯑꯥ ꯍꯣꯏ ꯍꯣꯏ ꯍꯣꯏ ꯑꯗꯨꯅꯤ ꯅꯨꯄꯤ ꯊꯤꯔꯒ ꯀꯔꯤ ꯍꯥꯏꯁꯤꯔ ꯅꯨꯄꯤ ꯊꯤꯔꯒ ꯀꯔꯤ ꯀꯔꯤ ꯄꯩꯁꯥ ꯊꯣꯛꯅꯤꯡꯉꯥꯏꯗꯨꯗ ꯂꯩꯇ꯭ꯔꯗꯤ ꯀꯥꯟꯗꯦꯕ
ꯋꯥꯅꯕꯅꯦ
ꯑꯗꯨꯒꯤꯅꯤ ꯑꯗꯨꯒꯤꯅꯤ ꯍꯧꯖꯤꯛꯐꯥꯎꯁꯤ ꯂꯩꯁꯥꯕꯤ ꯊꯤꯅꯤꯡꯗ꯭ꯔꯤꯗꯤꯁꯦ ꯑꯩꯗꯤ ꯊꯤꯅꯤꯡꯉꯤ ꯄꯨꯟꯁꯤ ꯍꯥꯏꯕꯁꯤ ꯄꯨꯟꯁꯤ ꯍꯥꯏꯕꯁꯤ ꯅꯨꯄꯥ ꯅꯨꯄꯥꯒꯤ ꯄꯨꯟꯁꯤ ꯍꯥꯏꯕꯁꯤ ꯊꯤꯗꯤ ꯊꯤꯅꯤꯡꯕꯒꯤ ꯃꯇꯝꯗꯣ ꯂꯥꯛꯑꯦꯀꯣ ꯍꯥꯏꯕꯗꯤ ꯑꯈꯣꯏꯒꯤ ꯑ ꯀꯔꯤ ꯍꯥꯏꯁꯤꯔ ꯑꯈꯣꯏꯒꯤ ꯅꯨꯄꯥꯁꯤꯡꯒꯤ ꯍꯥꯏꯕ ꯇꯧ ꯇꯥꯕ ꯇꯥꯔꯦ ꯑꯗꯨ ꯊꯤꯅꯤꯡꯕ ꯃꯇꯝꯗꯤ ꯂꯥꯛꯑꯦꯀꯣ ꯇꯁꯦꯡꯅ ꯍꯥꯏꯔꯗꯤ ꯑꯗꯨꯕꯨ ꯀꯟꯗꯤꯁꯟꯁꯦ ꯌꯥꯗꯕꯀꯣ ꯑꯗꯨꯒꯤꯅꯤ ꯊꯤꯔꯁꯅꯨꯗ ꯍꯧꯖꯤꯛꯀꯥꯟꯁꯦ ꯊꯕꯛꯀꯨꯝꯕ ꯇꯧꯔꯒꯀꯣ ꯄꯩꯁꯥ ꯄꯥꯏꯔꯒ ꯊꯤꯌꯨ ꯊꯤꯅꯤꯡꯉꯗꯤ꯫ ꯍꯣꯏ ꯍꯣꯏ ꯑꯗꯨ ꯃꯗꯨꯒꯤꯅꯤ ꯑꯩꯁꯨ ꯄꯥꯝꯃꯤꯕꯁꯦ ꯍꯣꯏ ꯍꯣꯏ ꯍꯣꯏ꯫
ꯁꯥꯔꯚꯤꯁꯗ ꯂꯩ ꯀꯥꯟꯗꯀꯣ
ꯍꯣꯏ ꯍꯣꯏ ꯊꯕꯛ ꯌꯥꯝ ꯅꯨꯡꯉꯥꯏꯔꯒ ꯑꯩꯁ ꯍꯧꯖꯤꯛꯀꯥꯟꯖꯤ ꯅꯨꯄꯤ ꯑꯉꯥꯡ ꯑꯉꯥꯡ ꯑꯣꯏꯔꯒ ꯆꯦꯜꯂꯦꯒ ꯅꯨꯄꯤ ꯅꯨꯄꯥꯅꯒ ꯑꯉꯥꯡ ꯍꯥꯏꯕꯁꯤꯡꯖꯦ ꯌꯦꯡꯕꯗ ꯌꯥꯝ ꯋꯥꯏꯕ ꯍꯥꯏꯕꯗꯤ ꯃꯈꯣꯏꯅ